ꯑ ꯍ ꯍ ꯑꯩꯗꯤ ꯂꯥꯏꯟꯗꯨꯁꯨ ꯆꯠꯈ꯭ꯔ ꯃꯥꯜꯂꯦ
ꯎꯝ
ꯀꯩꯅꯣ ꯇꯧꯕꯅꯤ ꯑꯗꯨ
ꯀꯦ꯭ꯔ ꯁꯨꯔꯁꯤꯗ
ꯑꯩꯅꯇꯥꯎꯗ ꯍꯥꯏꯅꯤꯡꯉꯤꯁꯦ ꯑꯇꯝꯇ ꯅꯠꯇꯁꯦ
ꯃꯁꯤ ꯇꯧꯗꯣꯏ ꯑꯣꯏꯔꯒꯗꯤ ꯇꯧꯕ ꯃꯥꯅꯦ ꯊꯔ ꯊꯦꯡꯊꯕ ꯄꯣꯠꯁꯦ ꯀꯥꯟꯅꯕ ꯀꯔꯤꯝ ꯂꯩꯇꯦꯗ ꯏꯇꯥꯎ ꯃꯥꯅꯦ ꯅꯅ ꯇꯧꯍꯧꯗꯣꯏꯗꯩ ꯇꯧꯍꯧꯕꯅꯦ ꯍꯧꯖꯤꯛ ꯊꯕꯛ ꯑꯃ ꯆꯪꯒꯦ ꯍꯥꯏꯔꯁꯨ ꯄꯩꯁꯥꯁꯦ ꯇꯞ ꯇꯥꯗꯤ ꯆꯪꯉꯅꯤꯗꯅ ꯍ ꯁꯦꯟꯇ꯭ꯔꯦꯜꯒꯤ ꯆꯥꯡ ꯌꯥ ꯍꯥꯏꯔꯁꯨ ꯁꯦꯟꯇ꯭ꯔꯦꯜꯒꯤ ꯆꯧꯁꯨ ꯃꯤ ꯃꯁꯤꯡ ꯀꯛꯆꯤꯡ ꯚꯥꯔꯠꯀꯤ ꯂꯩꯔꯤꯕ ꯃꯤ ꯃꯁꯤꯡꯁꯦ ꯄꯨꯔꯥ ꯌꯥꯝꯈ꯭ꯔꯕ ꯀꯔꯣꯔ ꯂꯤꯁꯤꯡ ꯂꯤꯁꯤꯡꯒꯤ ꯃꯊꯛꯅꯤ ꯅꯠꯇ꯭ꯔꯣ
ꯃꯥꯅꯤ ꯃꯥꯅꯦ
ꯃꯥꯅꯦ ꯑꯗꯨꯗ ꯑꯗꯨꯝ ꯊꯕꯛ ꯄꯣꯁ ꯑꯃꯒꯤꯗꯃꯛ ꯄꯣꯁ ꯆꯥꯝꯃꯒꯤꯗꯃꯛꯇ ꯃꯤ ꯂꯥꯛ ꯇꯔꯥ ꯀꯨꯜꯂꯛꯑꯅꯤ ꯅꯠꯇ꯭ꯔꯥ
ꯎꯝ
ꯑꯩꯈꯣꯏꯅ ꯁꯔꯀꯥꯔꯗ ꯈꯛꯇ ꯇꯥꯏꯅꯔ ꯂꯩꯕꯒꯤ ꯃꯊꯧ ꯇꯥꯗ꯭ꯔꯦꯕ ꯍꯧꯖꯤꯛꯇꯤ
ꯇꯥꯎꯗ꯭ꯔꯦ
ꯑꯗꯣ ꯑꯩꯈꯣꯏꯅ ꯇꯧꯖꯔꯤꯕ ꯐꯥꯝ ꯇꯧꯒꯦ ꯍꯥꯏꯔꯁꯨ ꯀꯩꯅꯣꯝꯃ ꯀꯔꯕꯥꯔ ꯇꯧꯖꯒꯦ ꯍꯥꯏꯔꯁꯨ ꯁꯔꯀꯥꯔꯅ ꯑꯩꯈꯣꯏꯗ ꯂꯣꯟ ꯄꯤꯕꯤꯕ ꯁꯕꯁꯤꯗꯤ ꯄꯤꯕꯤ ꯁꯕꯁꯤꯗꯤ ꯌꯥꯎꯈ꯭ꯔꯕ
ꯎꯝ
ꯇꯧꯕꯁ ꯑꯣꯏꯅ ꯈꯨꯗꯣꯡꯆꯥꯕ ꯂꯧꯒꯗꯕ ꯑꯣꯏ ꯂꯩꯔꯝꯃꯦꯗꯤ ꯏꯇꯥꯎ ꯍꯧꯖꯤꯛ ꯃꯇꯝꯁꯤꯗꯗꯤ ꯑꯩꯅ ꯍꯧꯖꯤꯛ ꯊꯕꯛ ꯑꯃꯒꯤꯗꯃꯛꯇ ꯊꯑꯣꯏꯅ ꯑꯃꯨꯛ ꯊꯨꯟ ꯌꯨꯝꯒꯩ ꯂꯩꯕꯗꯣ ꯀꯥꯟꯅꯔꯔꯣꯏꯕ
ꯃꯥꯅꯦ
ꯑꯗꯨꯅ ꯍꯧꯖꯤꯛꯁꯦ ꯂꯨꯔꯦ ꯑꯗꯩ ꯇꯥꯎ ꯊꯥꯏꯅꯉꯩ ꯃꯇꯝꯗꯗꯤ ꯅꯣꯏꯚꯕꯥ ꯍꯣꯏꯒ ꯍꯥꯏꯗ꯭ꯔꯣ ꯑꯥ ꯄꯨꯂꯤꯁ ꯁꯦꯐꯥꯏ ꯌꯥꯎꯗꯕꯤ ꯆꯦꯜꯂꯤ ꯁꯦꯐꯥꯏ ꯌꯥꯎꯕꯒꯤ ꯁꯦꯐꯥꯏ ꯌꯥꯎꯍꯟꯅꯅꯕ ꯐꯥꯕꯒ ꯂꯥꯛꯑꯦꯒ ꯍꯥꯏꯅ
ꯑꯁ ꯑꯩꯈꯣꯏ ꯕꯥꯁ ꯀ ꯌꯥꯝ ꯊꯅꯛꯏ ꯃꯤꯅꯦ
ꯑꯗꯨꯅꯦ ꯑꯗꯨꯒꯨꯝꯕ ꯋꯥꯔꯤ ꯃꯌꯥꯝ ꯊꯣꯛꯄꯗ ꯍꯧꯖꯤꯛꯇꯤ ꯌꯥꯎ ꯍꯧꯖꯒꯦ ꯌꯥꯎꯖꯒꯦꯅ ꯆꯠꯆꯕꯁꯤꯐꯥꯎꯗ ꯇꯧꯗ꯭ꯔꯕꯃꯦꯕ ꯅꯠꯇ꯭ꯔꯣ ꯊꯕꯛꯁꯤꯐꯥꯎ ꯀꯧꯗ꯭ꯔꯕꯃꯦꯕ
ꯃꯥꯅꯦ ꯀꯧꯗ꯭ꯔꯣ
ꯑꯗꯨꯅ ꯂꯨꯔꯦꯕ ꯍꯧꯖꯤꯛꯇꯤ
ꯎꯝ ꯍꯧꯖꯤꯛꯁꯦ ꯃꯤꯁꯤꯡꯒꯀꯣ
ꯎꯝ ꯂꯩꯔꯤꯕ ꯀꯩ ꯃꯌꯥꯝꯁꯤꯒ ꯌꯥꯝꯅ ꯈꯦꯠꯅꯔꯦꯕ ꯎ ꯍꯥꯏꯗꯤ ꯐꯥꯔꯝ ꯇꯧꯔꯦ ꯈꯜꯂꯣ ꯐꯥꯔꯝ ꯇꯧꯕꯤꯅꯤꯉꯥꯏ ꯃꯤꯁꯤꯅ ꯂꯩꯇꯕ ꯑꯦ ꯆꯥꯗ꯭ꯉꯥꯏ ꯃꯤꯁꯤꯅ ꯌꯥꯝꯅ ꯌꯥꯝ ꯂꯩꯕ ꯑ ꯐꯥ ꯄꯨꯊ ꯄꯣꯠꯁ ꯀꯣꯟꯅꯗꯦꯕ ꯀꯣꯟꯅꯗꯦ ꯀꯣꯟꯅꯗꯦ ꯃꯄꯥꯟ ꯂꯝꯗꯒꯤ ꯄꯨꯁꯜꯂꯛꯄ ꯉꯇꯅꯦ ꯃꯥꯅꯦ ꯉꯥꯃꯛꯇ ꯑꯣꯏꯔꯁꯨ ꯌꯦꯡꯉꯨꯗꯅ
ꯉꯥ ꯀꯣꯅꯗꯦ ꯆꯦꯡ ꯀꯣꯅꯥꯗꯦ ꯀꯔꯤꯕꯨ ꯀꯣꯟꯅꯔꯤꯒꯦ ꯍꯩ ꯔꯥ ꯐꯪꯉ ꯀꯣꯟꯅꯗꯦ ꯍꯩꯅꯧ
ꯄꯨꯜꯂꯑꯦ ꯑ ꯃꯅꯤꯄꯨꯔꯗꯒ ꯅꯨ ꯅꯨꯄꯤ ꯂꯥꯡꯒ ꯇꯧꯔꯤꯁꯦ ꯃꯅꯤꯄꯨꯔꯗꯩ ꯆꯦꯡꯥꯡꯗ ꯊꯥꯗꯣꯛꯄꯩ ꯅꯠꯇ꯭ꯔꯣ
ꯑꯗꯣ ꯍꯧꯖꯤꯛꯇꯤ ꯆꯦꯡꯐꯧꯗ ꯑꯥ ꯍꯥꯏꯋꯦ ꯂꯝꯕꯤ ꯊꯤꯡꯉꯗꯤ ꯂꯣꯏꯔꯦ ꯑꯩꯈꯣꯏ
ꯂꯣꯏꯔꯦ
ꯂꯧ ꯈꯥꯏ ꯍꯥꯏꯁꯦ ꯆꯦꯡ ꯑꯃ ꯀꯣꯅꯅꯤꯡꯉꯥꯏ ꯄꯣꯠꯁꯨꯣꯛꯄ ꯉꯝꯗꯅꯤ ꯃꯥ ꯁꯤꯗ ꯄꯨꯊꯣꯛꯄ ꯍꯧ ꯍꯧꯖꯤꯛ ꯂꯩꯔꯤꯕ ꯂꯧꯎ ꯁꯤꯡꯎ ꯇꯧꯒꯗꯕ ꯂꯧꯈꯩꯁꯤꯅ
ꯀꯔꯤ ꯑꯥ ꯑꯗꯨꯝ
ꯀ
ꯋꯥꯛꯁꯣꯞ ꯁꯥꯖꯟꯕꯅꯤ ꯈꯪꯗꯦ ꯀꯩꯅꯣꯝ ꯇꯧꯕꯅꯤ ꯈꯪꯗꯦ ꯑꯗꯨꯃꯥꯏꯅ ꯑꯗꯨꯝ ꯇꯧ ꯂꯩꯔꯦꯕ
ꯎꯝ
ꯑꯗꯨ ꯎꯝ
ꯑꯗꯨꯅ ꯐꯥꯝꯁꯦ ꯇꯧꯔꯒꯗꯤꯀꯣ
ꯎꯝ ꯎ ꯂꯩꯅꯤꯡꯉꯥꯏ ꯃꯤ ꯑꯗꯨꯛꯀꯤ ꯃꯇꯤꯛ ꯌꯥꯝꯃꯦꯕ ꯎ ꯑ ꯌꯦꯡꯉ ꯍꯥꯏꯔꯣꯛꯇ ꯗꯖ꯭ꯔꯥꯒꯣꯟ ꯐ꯭ꯔꯤꯠꯀꯤ ꯐꯥꯝ ꯑꯃꯅꯦ
ꯚꯤꯗꯤꯑꯣ ꯑꯃ ꯊꯥꯒꯠꯂꯤ ꯍꯩ ꯑꯃꯨꯟꯕꯗ ꯂꯣꯏ ꯀꯣꯟꯅꯗꯦ ꯍꯥꯏꯅ ꯃꯌꯥꯝꯖꯦ ꯈꯨꯨꯞ ꯆ ꯂꯛꯀꯂ ꯎꯝ
ꯑꯗꯩꯗꯤ ꯃꯁꯥꯒꯤ ꯇꯧꯖꯔꯤꯕ ꯍꯨꯃꯥꯡ ꯃꯃꯜꯁꯨ ꯐꯪꯖꯕ ꯅꯠꯇ꯭ꯔꯥ
ꯃꯥꯅꯦ ꯍꯧꯖꯤꯛꯇꯁꯤ ꯐꯥꯝ ꯇꯧꯔꯒ ꯚꯤꯗꯤꯑꯣꯅ ꯑꯃ ꯊꯥꯒꯠꯄꯗꯀꯣ ꯗꯦꯂꯤ ꯑꯦꯛꯇꯤꯚ
ꯑꯦꯚꯤ ꯁꯚꯑꯣ ꯊꯦ ꯀꯔꯤꯝ ꯀꯥꯏꯗ ꯃꯇꯝꯗꯨꯒꯤ ꯆꯠꯅꯕꯤꯅꯤꯗꯅ ꯃꯥꯅꯦ ꯃꯤꯅꯠ ꯇꯔꯥ ꯇꯔꯥ ꯃꯉꯥ ꯈꯔ ꯁꯥꯡꯕꯀꯣ
ꯑꯗꯨꯗ ꯑꯗꯨꯝ ꯄꯩꯁꯥ ꯐꯪꯕꯤꯅꯦꯅꯦ
ꯍꯣꯏ ꯋꯥꯈꯜꯁꯨ ꯄꯣꯊꯥꯔꯦ ꯁꯣꯁꯦꯜ ꯃꯥꯏꯟꯗꯦꯠꯁꯨ ꯑꯣꯏꯔꯦ ꯑꯗꯨ ꯅꯪ ꯊꯕꯛ ꯁꯨꯅꯤꯡꯕꯁꯨ ꯄꯨꯔꯛꯑꯦ ꯑ
ꯁꯤ ꯑꯗꯨ ꯑꯩꯅ ꯍꯥꯏ ꯐꯥꯝꯁꯦ ꯌꯥꯏ ꯍꯧꯖꯤꯛ ꯑꯩꯈꯣꯏ ꯍꯧꯖꯤꯛ ꯌꯥꯝ ꯐꯖꯩ
ꯋꯥꯄꯁ ꯃꯥꯅꯦ ꯃꯥꯅꯦ ꯑ ꯑꯗꯣ ꯃꯅꯤꯄꯨꯔꯒꯤ ꯑꯃ ꯂꯩꯔꯛꯑꯦ ꯇꯥꯎ ꯑꯇꯣꯞꯄ ꯃꯄꯥꯟꯂꯣꯝꯒꯤꯗꯤ ꯀꯔꯕꯥꯔ ꯑꯃ ꯇꯧꯔꯁꯨꯀꯣ ꯃꯥꯒꯤ ꯃꯥꯒꯤ ꯇꯣꯉꯥꯟ ꯇꯣꯉꯥꯟꯕ ꯋꯥꯈꯜꯂꯣꯟꯗ ꯇꯧꯅꯕꯗꯣ ꯇꯧꯋꯦ ꯍꯥꯏꯕ ꯃꯅꯤꯄꯨꯔꯒꯤꯗꯤ ꯌꯦꯡꯉꯣꯅꯦꯦ ꯇꯧꯋꯤ ꯅꯨꯃꯤꯠꯂꯩ ꯊꯥꯔꯦ ꯅꯨꯃꯤꯠꯂꯩ ꯉꯥꯛꯇ ꯑꯗꯩ ꯁꯝ ꯀꯛꯑꯦ ꯁꯝ ꯑꯀꯛꯄ ꯉꯥꯛꯇ ꯑꯗꯩꯗꯤ ꯏꯁꯇ꯭ꯔꯤꯠ ꯐꯨꯠ ꯇꯧꯔꯦ ꯏꯁꯇ꯭ꯔꯤꯠ ꯐꯨꯠ ꯉꯥꯛꯇ ꯃꯤꯉꯣꯟꯗꯒꯤ ꯃꯇꯧ ꯇꯝꯕ ꯉꯥꯛꯇ
ꯑꯥ ꯑ ꯑ ꯑ
ꯏꯁꯥꯅ ꯑꯣꯏꯅ ꯋꯥꯈꯜꯂꯣꯟ ꯑꯃ ꯄꯨꯊꯣꯛꯑꯒ ꯑꯩꯅ ꯁꯤ ꯃꯣꯏ ꯁꯤ ꯍꯥꯟꯅ ꯂꯩꯔꯦ ꯑꯗ ꯈꯤꯇꯪ ꯀꯩꯅꯣꯝ ꯄꯨꯊꯣꯛꯑꯗꯤ ꯑꯩꯅ ꯍꯦꯟꯅ ꯃꯤꯗꯣ ꯐꯪꯅꯕ ꯀꯁꯇꯃꯔꯗꯣ ꯐꯥꯅꯕꯩ ꯋꯥꯈꯜꯗꯣ ꯇꯧ ꯗꯕ ꯃꯤꯒꯤ ꯃꯇꯧ ꯑꯗꯨꯝ ꯇꯧꯕ ꯀꯣꯄꯤ ꯄꯦꯁꯇ
ꯃꯥꯅꯦ ꯀꯕꯤ ꯄꯤ ꯑꯁꯦ ꯀꯣꯕꯤ ꯄꯠꯁꯤ ꯌꯥꯗꯦꯕ ꯑꯩ ꯀꯩꯅꯣꯝ ꯍꯥꯏꯒꯦꯁꯦ
ꯔ ꯍꯥꯏꯦ
ꯑꯩꯅ ꯍꯣꯇꯦꯜ ꯑꯃ ꯍꯥꯡꯇꯣꯛꯑꯦꯕ ꯍꯧꯔꯛꯄꯁꯤꯗ ꯑꯩꯈꯣꯏꯒꯤ ꯆꯥ ꯕꯣꯔꯥ ꯍꯣꯇꯤꯅꯤ
ꯎ
ꯑꯗ ꯑꯩꯅ ꯄꯩꯁꯥ ꯈꯔ ꯆꯥꯝꯕꯗꯨ ꯑꯩꯒꯤ ꯌꯨꯝꯊꯪꯅ ꯑꯩꯗꯅ ꯑꯃꯨꯛ ꯆꯥꯕ꯭ꯔꯥ ꯑꯃꯨꯛ ꯑꯩꯒꯤ ꯅꯥꯀꯗ ꯑꯃꯨꯛꯖꯦ
ꯅ ꯐꯪꯖꯦ ꯃꯥꯅꯦ ꯑꯗꯨꯗꯤ ꯀꯃꯥꯏꯅ ꯑꯅꯤꯗꯣ ꯀꯔꯕꯥꯔꯗꯣ ꯁꯤꯃꯤꯟꯅꯔꯣꯏꯗ꯭ꯔꯒꯅ ꯅꯪꯅ ꯆꯥ ꯔꯥ ꯌꯣꯟꯁꯤꯜꯂꯦ ꯈꯜꯂꯣ ꯃꯥꯅ ꯅꯥꯀꯟꯗ ꯀꯔꯤ ꯏꯁꯤꯡ ꯌꯣꯟꯁꯤꯜꯂꯛꯄ ꯌꯥꯏ ꯅꯠꯇ꯭ꯔꯣ ꯌꯥꯏ ꯑꯩꯅ ꯍꯥꯏ ꯚꯔ ꯆ ꯕꯣꯔꯥ ꯌꯣꯟꯕꯒꯤ ꯃꯍꯨꯠꯇ
ꯑ ꯑꯗꯨꯗ ꯃꯥꯜꯂ ꯍꯦꯟꯖꯥꯡꯒꯤ ꯏꯟꯖꯥꯡ ꯅꯥꯄꯤ ꯃꯥꯏꯔꯦꯟꯒ ꯌꯣꯟꯗꯅ ꯃꯣꯔꯣꯛꯀ ꯌꯣꯟꯗꯅ ꯐꯗꯤꯒꯣꯝꯁꯨ ꯌꯣꯟꯗꯅ ꯑꯗꯨꯒꯨꯝꯕ ꯌꯟꯁꯤꯜꯂꯛꯑꯒꯗꯤ ꯆꯥ ꯊꯛꯄ ꯂꯥꯛꯄ ꯀꯥꯡꯕꯨꯗꯨꯅ ꯑꯥ ꯌꯦꯡꯗꯣꯏꯅꯦꯕ ꯑꯗꯨꯝ ꯄꯨꯔꯒ ꯆꯠ
ꯌꯦꯡꯗꯣꯏꯅꯦꯕ ꯑꯗꯨꯝ ꯄꯨꯔ ꯆꯠꯈꯤꯗ ꯂꯩꯈꯤꯗꯣꯏꯅꯦꯕ ꯏꯟꯖꯥꯡ ꯂꯩꯍꯧꯗꯦꯅ ꯎꯝ ꯑꯗꯨꯗꯩꯗꯤ ꯑꯗꯨꯝ ꯅꯪꯒꯤꯁꯨ ꯕꯣꯔꯥ ꯍꯧꯕꯅꯤ ꯈꯟꯅ ꯀꯩꯅꯣꯝ ꯇꯧꯕꯗꯣ ꯃꯉꯣꯟꯗ ꯂꯧ ꯑꯗꯨꯃꯤ ꯅꯠꯇ꯭ꯔꯣ
ꯑꯋꯥꯔ ꯄꯗ ꯃꯣ ꯅꯂ
ꯍꯣꯏꯕ ꯍꯣꯏꯕ ꯑꯋꯥꯠꯄꯗ ꯃꯣꯏꯣꯟꯗ ꯂꯧꯁꯤꯣꯏꯅꯦꯕ ꯅꯥꯀꯨꯞꯐꯒꯗ ꯑ ꯑꯗꯨꯅꯦꯕ
ꯑꯗꯣ ꯃꯣꯏꯁꯦ ꯀꯌꯥ ꯇꯥꯗꯦ
ꯎꯝ ꯍꯪꯗ꯭ꯔꯦ ꯍꯧꯖꯤꯛꯀꯥꯟꯁꯤꯗꯤ ꯍꯥꯏꯔꯤꯅꯤ ꯑꯗꯨꯅ ꯍꯤꯡꯕꯁ ꯌꯥꯝ ꯂꯨꯔꯦ
ꯎ
ꯆꯥꯗꯕꯗꯤ ꯌꯥꯗꯦ ꯁꯦꯠꯇꯕꯗꯤ ꯌꯥꯗꯦ ꯐꯖ ꯐꯖꯕ ꯁꯦꯠꯅꯤꯡꯉꯤ ꯑꯍꯥꯎ ꯑꯍꯥꯎꯕ ꯆꯥꯅꯤꯡꯉꯤ ꯐꯖ ꯐꯖꯕ ꯒꯥꯔꯤ ꯊꯧꯧꯅꯤꯡꯉꯤ
ꯑꯣ
ꯑꯗꯣ ꯁꯦꯟꯊꯣꯛ ꯂꯝꯕꯤꯁꯤꯅ ꯑꯗꯨꯝ ꯄꯤꯛꯁꯜꯂꯛꯄ
ꯎꯝ
ꯐꯤꯗꯅꯤꯅ ꯋꯥꯅꯔꯤ ꯃꯌꯥꯝꯁꯦ ꯉꯁꯤꯗꯤ ꯀꯣꯏꯕ ꯈꯣꯠꯄ ꯆꯠꯊꯣꯛ ꯈꯣꯠꯇꯣꯛꯀꯗꯕꯒ ꯂꯩꯇꯦ ꯭ꯔꯣ ꯑꯁ ꯃꯁꯤꯁꯦ ꯊꯣꯏꯗꯣꯛꯄ ꯂꯩꯇꯦ ꯑꯣ ꯑꯣ ꯉꯔꯥꯡ ꯉꯗꯤ ꯉ ꯄꯨꯛꯅꯤꯡ ꯊꯧꯒꯠꯄ ꯑꯣꯏꯅ ꯅꯠꯇ꯭ꯔꯣ
ꯑꯩ ꯑꯔꯖꯦꯟꯇꯤꯅꯥꯒꯤ ꯒꯤ ꯖꯔꯁꯤ
ꯖꯔꯁꯤ ꯑꯍꯨꯝ ꯂꯩꯔꯨꯒꯦꯅ ꯈꯜꯂꯤ ꯑꯣ ꯀꯗꯥꯥꯏꯗꯩ ꯂꯩꯒꯦ ꯍꯥꯏꯕꯅꯣ ꯌꯥꯏꯄꯣꯛ ꯕꯖꯥꯔꯗꯩꯔꯣ
ꯐ ꯑꯣꯖꯥꯗꯒꯦ ꯇ ꯏꯆꯥ ꯅꯨꯨꯄꯥꯒꯤ ꯑꯣ ꯑꯣ ꯏꯕꯤ ꯑꯃꯒꯤ ꯒ ꯅꯪꯒ ꯃꯥ
ꯑꯥ ꯑꯣ ꯍꯣꯏ ꯃꯦꯃꯣꯔꯤ ꯑꯣꯏꯍꯣꯛꯅꯕ ꯇꯨ ꯊꯥꯎꯖꯟ ꯇ꯭ꯋꯦꯟꯇꯤ ꯁꯤꯛꯁꯀꯤ ꯋꯥꯔꯜ ꯀꯞꯀꯤꯅꯦꯅ
ꯃꯥꯅꯦ ꯍꯧꯖꯤꯛ ꯑꯉꯥꯡ ꯌꯥꯝꯗ꯭ꯔꯤꯀꯥꯟ ꯃꯇꯝꯗꯗꯤ ꯂꯣꯏ ꯇꯧꯕ ꯉꯝꯅꯦꯕ
ꯎꯝ ꯎꯝ
ꯍꯌꯦꯡ ꯑꯅꯤ ꯑꯍꯨꯝꯗꯪ ꯑꯅꯤꯗꯪ ꯁꯨꯔꯛꯄ ꯃꯇꯝꯗ ꯅꯪꯁꯨ ꯅꯥꯀꯣꯡ ꯉꯥꯎꯔꯅꯦ ꯑꯃꯅ ꯁꯀꯨꯜꯒꯤ ꯇ ꯁꯀꯨꯜ ꯇꯝꯕ ꯍꯧꯔꯛꯑꯅꯤ ꯑ ꯊꯕꯛ ꯏꯪꯈꯥꯡꯗꯣ ꯌꯥꯝꯈꯠꯂꯛꯇꯣꯏꯅꯦꯕ
ꯑ ꯁꯀꯨꯜ ꯇꯝꯕ ꯍꯧꯕ ꯍꯥꯏꯁꯦ ꯃꯥꯒꯤ ꯅꯪꯅꯕꯁꯨ ꯍꯧꯒꯠꯇꯣꯔꯤꯅꯤ
ꯃꯥꯅꯦ ꯀꯣꯆꯤꯡ ꯀꯣꯆꯤꯡ ꯊꯥꯕꯤꯗꯅ ꯈꯣꯠꯇꯅ ꯇꯧꯔꯤꯅꯤ ꯃꯥ
ꯑ
ꯑꯗꯨꯅ ꯌꯥꯔꯤꯈꯩ ꯉꯝꯃꯤꯀꯥꯟ ꯃꯇꯝꯗ ꯂꯣꯏ ꯇꯧꯕꯤꯍꯧꯕ ꯏꯇꯥꯎ
ꯃꯥꯅꯦꯦ ꯃꯥꯅꯦꯦ
ꯍꯌꯦꯡ ꯃꯤ ꯅꯥꯔꯒ ꯂꯩꯔꯕ ꯃꯤ ꯀꯔꯤꯝꯇ ꯆꯥ ꯌꯥꯗ꯭ꯔꯕ ꯗꯣꯛꯇꯔꯅ ꯏꯁꯤꯡꯐꯥꯎ ꯄꯤꯊꯛꯄ ꯌꯥꯗ꯭ꯔꯕ ꯃꯤꯗꯣ ꯀꯔꯤ ꯆꯥꯅꯤꯡꯉꯦ ꯍꯪꯉꯗꯤ ꯅꯪ ꯅꯀꯣꯛꯇꯣ ꯆꯥꯅꯤꯡꯉꯦ ꯍꯥꯏ ꯅꯤ ꯀꯩꯅꯣ ꯑꯗꯨꯒꯨꯝꯕ ꯑꯃ ꯂꯩ ꯍꯤꯡꯉꯉꯩꯁꯤꯗ ꯎꯝ ꯑꯩꯅ ꯉꯝꯃꯤꯀꯥꯟ
ꯅꯝꯃꯤ ꯀꯥꯟꯁꯤꯗ ꯇꯧꯍꯧꯒꯗꯕꯅꯦ ꯍꯥꯏꯕ ꯁꯦꯞꯄꯤꯡꯁꯨ ꯇꯧꯒꯗꯕꯅꯤ ꯑꯗꯒꯤ ꯃꯌꯥꯝꯒꯤ ꯆꯠꯅꯕꯤꯁ
ꯆꯠꯅꯕꯤ ꯌꯥꯎꯒꯗꯕꯅꯤ ꯃꯥꯅꯦ ꯃꯔꯨꯞꯅꯤ
ꯎꯝ ꯎꯝ
ꯑꯗꯨꯅ ꯈꯪꯗꯦ ꯂꯣꯏꯅꯃꯛ ꯅꯨꯡꯁꯤ ꯆꯥꯟꯅꯅ ꯂꯩꯒꯗꯕꯅꯤꯗ ꯔꯦ
ꯈꯪꯗꯦꯗ ꯍꯣꯔꯦꯟꯒꯤ
ꯑꯩ ꯀꯩꯅꯣ ꯍꯌꯦꯡ ꯀꯩꯅꯣ ꯇꯥꯡ ꯇꯔꯥꯒꯤ ꯇꯥꯡ ꯇꯔꯥꯒꯤꯗꯣꯠꯇꯣ ꯑꯩ ꯈꯤꯇꯪ ꯉꯟꯅ ꯂꯥꯛꯑꯒꯦ
ꯍ ꯅꯉꯗ ꯂꯥꯛꯑꯣꯕ ꯅꯪ ꯑꯩꯅ ꯍꯩꯗꯣ ꯍꯥꯏꯐꯦꯠ ꯌꯦꯡꯅꯤꯡꯕ ꯍꯥꯏꯇꯥꯔꯦ ꯈꯨꯇꯥꯗꯣ ꯕꯨ ꯅꯣꯏ ꯑꯗꯨꯋꯥꯏꯗ ꯂꯣꯏꯅ ꯇꯧꯖꯥꯔꯣ
ꯍꯥ ꯕꯥꯇꯣꯟꯁꯦ ꯅꯣꯏ ꯇꯧ ꯃꯥꯜꯂꯦ ꯃꯌꯥꯝ ꯃꯥꯟꯅꯕꯈꯩꯗꯤ
ꯑꯩꯁꯨ ꯉꯟꯅ ꯂꯥꯛꯑꯒꯦ ꯑꯗꯨꯃꯥꯏꯅ ꯇꯧꯔꯒ ꯆꯠꯂꯁꯦ ꯃꯥꯒꯤ ꯅꯨꯄꯤꯗꯤ ꯕꯥꯕꯨ ꯄꯔꯥꯗꯩ ꯑꯣꯏꯔ ꯃꯥꯜꯂꯦ ꯅꯠꯇꯦ ꯕꯥꯕꯨ ꯑꯣꯖꯥ
ꯑꯣ
ꯎ ꯏꯇꯥꯎꯍꯣꯏꯒꯤꯗꯤ ꯍꯧꯖꯤꯛ ꯀꯔꯤ ꯅꯨꯡꯁꯥ ꯌꯥꯝ ꯁꯥꯗ꯭ꯔꯣ ꯅꯣꯡꯁꯨ ꯂꯧ ꯈꯇꯪ ꯉꯥꯏꯔꯤ ꯏꯇꯥꯎ ꯍꯧꯖꯤꯛ ꯋꯥꯏꯒ ꯋꯦꯗꯔꯁꯦ ꯀꯩꯅꯣ ꯈꯪꯗꯦ ꯃꯅꯤꯄꯨꯔ ꯆ ꯇꯧꯔꯤꯁꯦ ꯑꯩꯈꯣꯏꯒꯤꯗꯤ ꯅꯣꯡꯗꯤ ꯈꯤꯇꯪ ꯈꯤꯇꯪ ꯀꯨꯞꯅ ꯀꯨꯞꯅ ꯇꯥꯔꯝꯃꯦ ꯑꯗꯣ ꯑꯁꯣꯝ ꯂꯣꯝꯗꯗꯤ ꯑꯗꯩ ꯆꯤꯡ ꯃꯅꯨꯡꯗ ꯅꯣꯡ ꯌꯥꯝ ꯀꯟꯅ ꯆꯨ ꯃꯥꯜꯂꯦ ꯍꯧꯖꯤꯛꯁꯦ
ꯑꯥ
ꯇꯨꯔꯦꯟ ꯏꯁꯤꯡ ꯌꯥꯝ ꯆꯥꯎꯋꯦ
ꯀꯗꯥꯏꯗ ꯑ ꯆꯥꯎꯍꯧꯕꯤ ꯆꯥꯎꯍꯦ ꯌꯥꯝ ꯆꯥꯎꯕꯗꯤ ꯑꯣꯏꯗꯦ ꯑꯗꯨꯕꯨ ꯈꯤꯇꯪꯗꯤ ꯆꯥꯎꯋꯤ ꯎꯝ ꯎꯝ ꯑꯩ ꯉꯔꯥꯡ ꯀꯩꯅꯣ ꯆꯤꯡ ꯂꯣꯝꯗ ꯀꯥꯔꯨꯏꯕꯀꯣ ꯇꯔꯤꯁ ꯏ ꯈꯤꯇꯪꯗꯤ ꯍ
ꯅꯪꯗꯤ ꯍꯦꯟꯀꯠꯍꯧꯋꯦꯗ꯭ꯔꯕ ꯌꯥꯝ ꯀꯥ ꯍꯦꯟꯅ ꯍꯦꯟꯀꯠꯄꯗꯤ ꯑꯣꯏꯗꯦ ꯉꯔꯥꯡ ꯑꯗꯨ ꯑꯗꯨꯗꯤ ꯅꯪꯁꯨ ꯁꯔꯝꯗ ꯀꯔꯤ ꯀꯤꯍꯣꯝ ꯆꯥꯔꯦ
ꯆꯔꯦ ꯆꯔꯦ
ꯆꯥꯔꯦ ꯆꯥꯔꯦ ꯁꯔꯝꯗ ꯀꯤꯍꯣꯜ ꯆꯥ ꯅꯨꯡꯉꯥꯏꯕꯅꯤꯅꯦ
ꯍꯣꯏ ꯆꯥꯝꯃꯩ ꯑꯍꯨꯝꯈꯛ
ꯍꯣꯏ ꯆꯥꯝꯃꯩ ꯑꯍꯨꯝꯈꯛ ꯇꯧꯔꯛꯢꯅꯦ ꯀꯤꯍꯣꯝꯗꯨꯕꯣ ꯍꯥꯡꯗ꯭ꯔꯣ ꯁꯔꯝ ꯇꯥꯅ ꯂꯥꯛꯑꯒ ꯈꯪꯗꯦ ꯑꯩꯉꯣꯟꯗ ꯉꯍꯥꯟ ꯃꯉꯥ ꯇꯧꯁꯜꯂꯛꯏꯗ
ꯍꯪꯗꯦꯕꯣ
ꯄꯣꯠꯇꯨꯗꯤ ꯃꯣꯏꯗ ꯑꯄꯤꯛꯄ ꯑꯩꯈꯣꯏꯗꯁꯨ ꯈꯔꯗꯤ ꯆꯥꯎꯋꯦ ꯈꯪꯗ ꯑꯩꯅ ꯁꯛꯀ ꯐꯖꯕꯒꯤ ꯃꯆꯥ ꯅꯨꯄꯤꯒ ꯄꯤꯅꯤꯡꯕ꯭ꯔꯥ ꯈꯪꯗꯦ
ꯑ ꯁ ꯑꯗꯨꯁꯨ ꯍꯥꯏꯕ ꯌꯥꯕ ꯍꯥꯏꯃꯟꯕ ꯊꯣꯛꯇꯦ ꯎꯝ
ꯑꯩꯗꯤ ꯊꯥꯏ ꯑꯩꯗꯤ ꯀꯥꯏꯀꯨꯒꯤ ꯃꯥꯒꯤ ꯑꯥꯏꯐꯣꯟꯒꯤ
ꯑ
ꯐꯦꯁꯂꯣꯛꯇꯣ ꯑꯩꯅ ꯑꯗꯨꯝ ꯍꯥꯡꯌꯥꯢꯑꯦ
ꯎꯝ ꯃꯥꯅꯕꯗꯣ
ꯎ ꯃꯥꯟꯅꯕꯗꯣ ꯑꯗꯨꯗꯨꯅ ꯀꯥꯏꯀꯨꯒꯤ ꯐꯦꯁꯂꯣꯛꯇꯣ ꯃꯥꯅ ꯌꯦꯡ ꯑꯗꯨ ꯑꯩꯅ ꯌꯦꯡꯗ ꯆꯞ ꯃꯥꯟꯅꯕꯅꯤꯅ ꯃꯥ ꯃꯁꯥꯒꯤ ꯐꯤꯂꯝꯒꯨꯝꯕ ꯀꯥꯏꯀꯨꯒꯤꯗꯣ ꯑꯩꯒꯤꯅ ꯍꯥꯡꯕ ꯌꯥꯕ
ꯑ
ꯈꯪꯗꯦꯗ ꯊ ꯀ ꯀꯂꯤꯖꯨꯛ ꯇ ꯁꯛ ꯐꯖꯕ ꯄꯥꯞꯀꯤ ꯃꯁꯛꯅꯦ ꯑꯗꯨꯅꯤ ꯃꯟꯅꯦ ꯑꯁ ꯁꯛꯄ ꯆꯠꯄꯕꯁꯤꯁꯨ ꯋꯥꯕꯅꯤꯅꯦ ꯑ ꯆꯠꯊꯣꯛꯄꯗ ꯋꯥꯅꯦ ꯑꯁ ꯁꯛ ꯐꯖꯕꯁꯦ ꯇꯣꯂꯣꯞꯄ ꯆꯥꯔꯝꯃꯗꯤꯀꯣ
ꯑꯃꯨꯒꯦꯅ ꯋꯥ
ꯎꯝ ꯋꯥꯒꯗꯕꯅꯤ ꯇ ꯁꯪꯁꯔꯁꯤ ꯁꯤꯃꯁꯨ ꯇꯧꯍꯟꯗ꯭ꯔꯦ ꯐꯖꯕꯅꯪꯒ ꯆꯥꯕꯒꯗꯣ ꯉꯛꯇꯪ ꯂꯩꯔ ꯑꯃꯨꯛ ꯇꯧꯔꯛꯀꯦꯀꫭ ꯎꯝ ꯍꫭ ꯍꫭ